ꯂꯣ
ꯑꯥꯎ ꯇꯥꯏꯌꯦ ꯇꯥꯏꯌꯦ
ꯎꯝ ꯋꯥ ꯐꯣꯟꯁꯦ ꯀꯔꯤꯒꯤꯅꯣ ꯅꯦꯠ ꯅꯨꯡꯉꯥꯏꯇꯕꯒꯤꯔ ꯈꯔ ꯅꯨꯡꯉꯥꯏꯇꯕ ꯃꯥꯜꯂꯦ
ꯑ ꯈꯔ ꯅꯨꯡꯉꯥꯏꯇꯤꯌꯦ ꯁꯥꯋꯥꯏ ꯖꯒꯥꯖꯦ
ꯎꯝ ꯀꯩꯗꯧꯔꯃꯤꯅꯣ
ꯑ ꯑꯗꯨꯝ ꯂꯩꯔꯝꯃꯤꯌꯦ ꯁꯥꯕꯅꯤꯅꯀꯣ ꯍꯧꯖꯤꯛꯀꯤ ꯅꯨꯡꯁꯥꯒꯤ ꯍꯥꯏꯇꯥꯔꯦ ꯂꯩꯕꯝ ꯈꯪꯗꯕꯤ ꯑꯃ ꯇꯧꯔꯤꯌꯦꯕ ꯅꯨꯡꯁꯥꯖꯦ ꯍꯧꯖꯤꯛ
ꯍꯧꯖꯤꯛꯁꯦ ꯑꯈꯣꯏꯒꯤ ꯍꯥꯟꯅ
ꯎꯝ ꯑꯍꯟꯁꯤꯡꯅ ꯑꯗꯨꯝ ꯎ ꯋꯥ ꯀꯛꯊꯠꯈꯤꯕ ꯈꯣꯠꯈꯤꯕ ꯑꯃ ꯑꯃ ꯃꯩ ꯊꯥꯔꯤꯕ ꯃꯌꯥꯝꯗꯨꯅ ꯍꯧꯖꯤꯛꯇꯤ ꯁꯥꯔꯛꯂꯤꯕ ꯃꯌꯥꯝꯁꯦ ꯍꯧꯖꯤꯛ ꯑꯩꯈꯣꯏꯗ ꯂꯣꯏꯅ ꯊꯨꯡꯂꯔꯦꯅꯦꯀꯣ
ꯎꯝ ꯁꯥꯕꯗꯤ ꯌꯥꯝ ꯍꯦꯟꯗꯤ ꯍꯦꯟꯀꯠꯂꯦ ꯍꯥꯏꯗꯤ ꯎ ꯋꯥꯗꯩ ꯀꯩꯗꯩ ꯑꯃꯨꯛ ꯌꯥꯟꯊꯠꯂꯦ ꯑꯗꯒꯤ ꯂꯧ ꯅꯨꯡꯁꯨ ꯍꯧꯖꯤꯛꯀꯥꯟꯗꯤ ꯂꯣꯏꯅ ꯌꯨꯝ ꯅꯨꯡ ꯀꯩꯀꯩ ꯁꯥꯖꯤꯟꯅꯔꯝꯅꯤꯅ ꯑꯌꯥꯝꯕꯅꯗꯤ ꯑꯗꯨꯃꯥꯏꯅ ꯂꯣꯏꯅ ꯁꯥ ꯌꯥꯔꯦ ꯑꯗꯨꯅ ꯀꯩꯅꯣ ꯇꯧꯗ꯭ꯔꯦ ꯍꯥꯏ
ꯑꯗꯣ ꯍꯧꯖꯤꯛꯁꯤꯕꯨ ꯂꯧ ꯀꯩꯀꯩ ꯎꯗꯅ ꯈꯣꯠꯇꯅ ꯇꯧꯔꯤꯕ꯭ꯔꯣ ꯅꯣꯏꯕꯣ ꯍꯜꯂꯣ ꯇꯥꯕ꯭ꯔꯣ ꯍꯜꯂꯣ ꯇꯥꯕ꯭ꯔꯣ